ꯕ꯭ꯔꯣ ꯍꯜꯂꯣ ꯕ꯭ꯔꯣ ꯅꯨꯡꯉꯥꯏꯔꯤꯕꯣ
ꯑꯥ ꯅꯨꯡꯉꯥꯏꯔꯤ ꯍꯣꯏ ꯅꯪꯗꯤ
ꯅꯨꯡꯉꯥꯏꯔꯤ ꯑꯩꯁꯨ
ꯑꯣ
ꯆꯥꯛꯇꯤ ꯆꯥꯔꯕꯣ
ꯆꯛ ꯆꯥꯔꯦ ꯍꯣꯏ ꯅꯪꯗꯤ
ꯑꯩꯁꯨ ꯆꯥꯔꯦ
ꯀꯔꯤ ꯢꯟꯁꯥꯡ ꯆꯥꯔꯦ
ꯉꯁꯤꯗꯤ ꯑꯣꯛꯁꯥ ꯆꯥꯏꯌꯦ
ꯑꯩꯁ ꯌꯥꯝ ꯍꯥꯎꯋꯦꯀꯣ ꯑꯗꯨꯗꯤ
ꯑꯁ ꯌꯥꯝ ꯍꯥꯎꯕꯅꯤ ꯀꯨꯀꯣꯝꯕꯣꯔ ꯆꯝꯐꯨꯠꯀ
ꯑꯩꯁ ꯑꯩꯁꯨ ꯆꯥꯅꯤꯡꯉꯦ ꯑꯗꯨꯗꯤ
ꯑꯁ ꯍꯧꯕꯅꯤꯍꯦ
ꯑꯁ ꯑꯩꯈꯣꯏꯗꯤ ꯍꯋꯥꯏ ꯑ ꯑꯥꯂꯨ ꯆꯥꯏ
ꯎꯐ ꯅꯪꯒꯤꯗꯨꯗꯤ ꯀꯥꯏ ꯂꯩꯕ꯭ꯔꯣ
ꯍꯥꯥ
ꯌꯨꯝꯗ ꯂꯩꯕ꯭ꯔꯣ
ꯌꯨꯝꯗ ꯅꯠꯇꯦ ꯊꯕꯛ ꯃꯪꯐꯝꯗ
ꯑꯆꯥ ꯀꯃꯥꯏ ꯀꯃꯥꯏ ꯇꯧꯔꯤꯒꯦ ꯍꯟꯗꯛꯇꯤ
ꯑꯩ ꯊꯕꯛ ꯇꯧꯔꯒ ꯂꯩꯕꯅꯦ ꯑꯗꯨꯝ ꯀꯣꯂꯦꯖ ꯀꯣꯂꯦꯖ ꯀꯣꯔꯔꯦꯁꯄꯣꯟꯗꯦꯟ ꯊꯝꯃꯒ
ꯑꯣ ꯌꯥꯝ ꯐꯩꯅ
ꯑ ꯅꯪꯗꯤ ꯑ ꯀꯣꯂꯦꯖ ꯇꯝꯕ ꯂꯣꯏꯕ꯭ꯔꯥ
ꯎꯝ ꯀꯣꯂꯦꯖ ꯀꯥꯔꯤꯌꯦ
ꯀꯥꯔꯤꯌꯦ ꯁꯤꯃꯤꯁꯇꯔ ꯀꯌꯥ
ꯐꯤꯞ ꯇ ꯀꯥꯌꯦꯦ
ꯑꯩꯁ ꯍꯥꯏꯗꯤ
ꯅꯪꯗꯤ
ꯑꯩꯗꯤ ꯁꯦꯀꯦꯟ
ꯑꯣ
ꯁꯦꯀꯦꯟ ꯁꯤꯦꯃꯤꯁꯇꯔ ꯅꯣꯏ ꯅꯣꯏ ꯑꯦꯛꯖꯥꯝ ꯍꯧꯔꯥꯕ
ꯐꯤꯞꯀꯤ ꯎ ꯐꯤꯞ ꯀꯥꯒꯗꯧꯕ
ꯑꯣ ꯍꯧꯖꯤꯛ ꯍꯧꯖꯤꯛꯇꯤ ꯀꯅꯥ ꯀꯅꯥ ꯂꯩꯒꯦ
ꯌꯨꯝꯗ ꯂꯩꯌꯦ ꯍꯧꯖꯤꯛꯇꯤ
ꯎꯝ
ꯌꯥꯝ ꯋꯥꯕ꯭ꯔꯅꯦ ꯇ꯭ꯔꯦꯅꯤꯡꯗꯨꯕꯣ
ꯑꯩꯈꯣꯏꯒꯤ ꯑꯩꯈꯣꯏꯒꯤ ꯊꯕꯛꯔꯥ
ꯎꯝ
ꯌꯥꯝꯗꯤ ꯋꯥꯗꯦꯗ ꯃꯤ ꯂꯛꯇꯕꯅꯤꯅ ꯃꯤ ꯂꯥꯡꯇꯦ ꯑꯗꯨꯒ ꯅꯨꯡꯉꯥꯏꯕꯗꯤ ꯅꯨꯡꯉꯥꯏ ꯑꯗꯣ ꯑꯁ ꯁꯤꯗ ꯑꯩꯗꯤ ꯌꯥꯔꯦ ꯑꯩꯈꯣꯏ ꯑꯩꯈꯣꯏꯒꯤ ꯊꯕꯛꯀꯤ ꯀꯩꯅꯣ ꯑꯝꯇ ꯍꯥꯏꯕꯤꯒꯅꯦ ꯅꯣꯏꯒꯤ ꯅꯣꯏꯒꯤ ꯃꯇꯝꯗꯁꯨ ꯅꯪ ꯀꯣꯂꯦꯖ ꯁꯦꯀꯦꯟ ꯁꯤꯃꯤꯁꯇꯔ ꯐꯥꯔꯁꯠ ꯁꯤꯃꯤꯁꯇꯔ ꯇꯝꯕ ꯀꯥꯟꯗ ꯔꯤꯖꯜꯁꯦ ꯅꯣꯏꯒꯤ ꯁꯦꯀꯦꯟ ꯁꯤꯃꯤꯁꯇꯔ ꯐꯤꯔꯣꯜ ꯁꯤꯡꯁꯦ ꯊꯦꯡꯅ ꯂꯛꯄ꯭ꯔꯥ ꯊꯣꯛꯄ꯭ꯔꯥ
ꯊꯦꯡꯅ ꯍꯥꯏꯕꯁꯦ ꯂꯒ ꯂꯑꯌꯦ
ꯑꯗꯣ ꯊꯦꯡꯅ ꯂꯥꯛꯊꯣꯛꯄ꯭ꯔꯥ ꯍꯥꯏꯕ ꯔꯤꯖꯜꯗꯣ ꯐꯥꯔꯁ ꯁꯤꯃꯤꯁꯇꯔꯁꯤ ꯁꯦꯀꯦꯟ ꯁꯤꯃꯤꯁꯇꯔꯒꯤ ꯔꯤꯖꯜꯗꯣ ꯅꯪ ꯍꯧꯖꯤꯛ ꯐ꯭ꯂꯤꯞ ꯀꯥꯗꯣꯏꯅꯤꯀꯣ ꯑꯈꯣꯏꯒꯤꯁꯨ ꯍꯧꯖꯤꯛ ꯑꯁ ꯍꯧꯖꯤꯛ ꯐꯥꯎ ꯊꯣꯛꯇꯦꯅꯦꯍ ꯑꯈꯣꯏꯒꯤ ꯁꯦꯀꯦꯟ ꯁꯤꯃꯤꯁꯇꯔꯒꯤ ꯑꯦꯛꯖꯥꯝꯁꯦ ꯃꯊꯪꯒꯤ ꯊꯥꯗ ꯍꯧꯔꯅꯤ ꯑꯥꯑ ꯍꯧꯖꯤꯛ ꯐꯥꯎ ꯊꯣꯛꯇꯦ ꯀꯔꯤꯒꯤꯅꯣ ꯈꯪꯗꯦ
ꯎꯝ ꯑꯗꯨꯝ ꯊꯦꯡꯕꯅꯤ ꯃꯍꯧꯁꯥꯅꯤ ꯀꯣꯂꯦꯖꯅꯤ
ꯑꯣ ꯑꯗꯣ ꯑꯩꯈꯣꯏ ꯕꯦꯛ ꯆꯥꯔꯗꯤ ꯀꯃꯥꯏꯅ ꯇꯧꯗꯣꯏꯅꯣ
ꯎꯪꯎꯪ ꯕꯦꯛ ꯆꯥꯕ ꯁꯕꯖꯦꯛꯇꯣ
ꯑꯥꯑ
ꯑꯃꯨꯛ ꯊꯥꯒꯗꯕ
ꯔꯤꯖꯜ ꯊꯣꯛꯇ꯭ꯔꯗꯤ ꯀꯃꯥꯏꯅ ꯈꯪꯗꯣꯏꯔꯥ
ꯎꯝ ꯊꯣꯛꯀꯅꯤ ꯊꯣꯛꯀꯅꯤ ꯅꯪꯅ ꯍꯧꯖꯤꯛ ꯁꯦꯀꯦꯟ ꯁꯤꯃꯤꯁꯇꯔ ꯁꯦꯀꯦꯟ ꯁꯦꯃꯤꯁꯇꯔꯖꯦ
ꯑꯥꯑ
ꯑꯗꯨꯒꯤ ꯑꯦꯛꯖꯥꯝ ꯊꯥꯗ꯭ꯔꯤꯀꯥꯟꯗ
ꯑꯥꯑ
ꯔꯤꯖꯜ ꯊꯣꯛꯀꯅꯤ
ꯑꯧꯑꯣ
ꯈꯔꯗꯤ ꯋꯥꯠꯂꯤꯅꯦꯕ ꯑꯗꯨꯗꯤ
ꯑꯥꯑ ꯈꯔꯗꯤ ꯋꯥꯠꯂꯦ ꯑꯗꯣ ꯑꯥꯁ ꯑꯩꯒꯤ ꯐꯥꯔꯠꯁ ꯁꯤꯃꯤꯁꯇꯔꯒꯤ ꯔꯤꯖꯜꯁꯦ ꯈꯪꯗꯦ ꯀꯃꯥꯏꯅ ꯇꯧꯗꯣꯏꯅꯣ ꯕꯦꯛ ꯆꯥꯔꯗꯤ ꯐꯖꯔꯅꯤ
ꯅꯨꯡꯉꯥꯏꯇꯕ꯭ꯔꯣ ꯑꯦꯛꯖꯥꯝ
ꯑꯩꯁ ꯑꯩꯈꯣꯏ ꯀꯣꯔꯦꯁꯄꯣꯟꯗꯦꯟ ꯊꯝꯔꯒ ꯀꯩꯅꯣ ꯑꯣꯖꯥ ꯀꯣꯂꯦꯖ ꯑꯣꯖꯥꯁꯤꯡꯖꯦ ꯌꯥꯝ ꯏꯁꯇ꯭ꯔꯤꯛꯇ ꯇꯧꯋꯦ ꯑꯗꯨꯃꯥꯏꯅ ꯇꯧꯔꯒ ꯑꯥꯁ ꯈꯪꯗꯦ ꯀꯃꯥꯏꯅ ꯇꯧꯗꯣꯏꯅꯣ
ꯑꯆꯁꯥ
ꯅꯪ ꯅꯪ ꯒꯦꯝ ꯁꯥꯟꯅꯕ꯭ꯔꯥ ꯅꯪ ꯒꯦꯝ ꯁꯟꯅꯕ꯭ꯔꯥ
ꯒꯦꯝ ꯍꯧꯖꯤꯛꯇꯤ ꯁꯥꯟꯅꯗꯦ ꯑꯍꯥꯟꯕꯗꯗꯤ ꯁꯅꯔꯝꯃꯦ ꯍꯣꯏ ꯍꯣꯏ ꯍꯧꯖꯤꯛ ꯎꯝ ꯍꯧꯖꯤꯛꯇꯤ ꯀꯣꯂꯦꯖ ꯀ꯭ꯂꯥꯁ ꯆꯠꯄ
ꯑꯥꯑ ꯑꯦ ꯔꯤꯒꯨꯂꯥꯔꯥ ꯅꯪ ꯆꯠꯄꯗꯣ
ꯔꯤꯒꯨꯂꯥꯔꯅꯤ
ꯑꯥꯑꯣ ꯑꯥꯑꯣ ꯈꯪꯉꯤ ꯈꯪꯉꯤ ꯍꯣꯏ
ꯈꯪꯕ
ꯈꯪꯉꯦ ꯈꯪꯉꯦ ꯁꯤ ꯌꯥꯝ ꯐꯩ ꯑꯗꯨꯗꯤ ꯌꯥꯝ ꯐꯩꯌꯦ
ꯍꯣꯏ ꯋꯥꯗꯤ ꯈꯔꯗꯤ ꯋꯥꯕ
ꯎꯝ
ꯄꯨꯡ ꯀꯌꯥ ꯀꯌꯥꯗ
ꯍꯧꯖꯤꯛ ꯀꯅꯥ ꯀꯅꯥ ꯂꯩꯒꯦ
ꯍꯨꯖꯤꯛꯔꯥ
ꯑꯥꯁ ꯉꯁꯤꯖꯨ ꯕꯣꯜ ꯌꯦꯡꯕꯅꯤ ꯎꯪꯎꯪ ꯕꯣꯜ ꯌꯦꯡꯒꯅꯤꯅꯦ ꯍꯣꯏ ꯍꯣꯏ ꯅꯪ ꯀꯅꯥꯗ ꯁꯞꯄꯣꯔꯠ ꯑꯣꯏꯒꯦ
ꯑꯩꯗꯤ ꯄꯣꯔꯇꯨꯒꯥꯜ꯫
ꯄꯣꯔꯇꯨꯒꯥꯜ ꯁꯞ ꯄꯣꯔꯠ ꯇꯧꯕ ꯑꯗꯣ ꯑꯁ ꯄ꯭ꯂꯦꯗꯤ ꯐꯖꯗꯦ ꯁꯤꯁꯤꯗꯤ ꯍꯧꯖꯤꯛꯀꯥꯟꯗꯤ꯫ ꯄꯣꯔꯇꯨꯒꯜꯒꯤ ꯄ꯭ꯂꯦꯖꯤ
ꯄꯣꯔꯇꯨꯒꯜꯗꯤ ꯐꯖꯩꯌꯦꯕ꯫
ꯌꯥꯔꯤ
ꯑꯩ ꯑꯩꯁꯨ ꯁꯥꯕꯣꯔꯠ ꯁꯕꯣꯔꯠ ꯇꯧꯋꯦꯕ꯫
ꯑꯥ
ꯑꯗꯣ ꯐ꯭ꯔꯥꯟꯁꯅ ꯂꯧꯗꯣꯏ ꯃꯥꯜꯂꯦꯅꯦ꯫
ꯑꯥ ꯍꯧꯖꯤꯛꯀꯥꯟ ꯋꯥꯔꯜ ꯀꯞꯇꯤ ꯐ꯭ꯔꯥꯟꯁꯅ ꯉꯝꯒꯅꯤꯗ꯫
ꯎꯝ ꯗꯨꯅꯤ ꯫
ꯍꯥꯏ ꯆꯥꯟꯁ ꯂꯩꯌꯦ ꯃꯣꯏꯗꯣ ꯫
ꯍꯣꯏ ꯉꯁꯤꯒꯤꯗꯤ ꯌꯦꯡꯉꯣꯏꯗ꯭ꯔꯣ꯫
ꯑꯦ ꯈꯪꯗꯦꯗ ꯇꯨꯝꯅꯤꯡꯕꯅ ꯂꯣꯏꯔꯦ꯫
ꯎꯝ
ꯌꯥꯝ ꯊꯦꯡꯕꯅ ꯋꯥꯔꯜ ꯀꯞꯀꯤ ꯃꯇꯝ ꯑꯥ ꯄ꯭ꯂꯦ ꯇꯧꯕ ꯃꯇꯝꯗꯣ꯫
ꯎꯝ
ꯌꯥꯝ ꯇꯨꯝꯅꯤꯡꯉꯦ꯫
ꯉꯁꯤꯗꯤ ꯋꯥꯟꯊꯈꯤꯒꯅꯤ꯫
ꯏꯁ ꯋꯥꯟ ꯊꯔꯇꯤ ꯀ ꯀꯔꯝꯕꯒꯤ꯫ ꯀꯔꯤ ꯕ꯭ꯔꯥꯖꯤꯜꯒ ꯅꯣꯔꯋꯦ
ꯎꯝ ꯌꯦꯁ ꯍꯌꯦꯡ ꯑꯌꯨꯛ
ꯑꯣ ꯑꯩꯁ ꯐꯖꯅꯤ ꯗꯨꯗꯤ ꯕ꯭ꯔꯥꯖꯤꯜꯗꯤ ꯐꯖꯔꯅꯤ꯫
ꯎꯝ ꯫
ꯍꯌꯦꯡꯖꯨ ꯍꯥꯥ
ꯕꯔ꯭ꯖꯤꯜꯗ ꯁꯞꯄꯣꯔꯠ ꯇꯧꯒꯅꯤꯕ꯫
ꯑꯥ ꯍꯣꯏ ꯑꯩꯁꯨ ꯕ꯭ꯔꯖꯤꯜ ꯁꯞꯄꯣꯔꯠ ꯇꯧꯅꯤꯡꯉꯦ꯫
ꯎꯝ
ꯍꯌꯦꯡ ꯍꯌꯦꯡꯗꯤ ꯀ꯭ꯂꯥꯁ ꯆꯠꯇꯣꯏꯔꯥ ꯅꯪ꯫
ꯎꯝ ꯆꯠꯇꯣꯏꯅꯤ ꯫
ꯑꯦꯁ ꯫ ꯌꯥ ꯔꯤꯒꯨꯂꯔ ꯑꯣꯏꯕꯅꯀꯣ꯫
ꯍꯣꯏ ꯔꯤꯒꯨꯂꯔ ꯑꯣꯏꯕꯅꯤꯅ ꯌꯥꯗꯕ꯫
ꯈꯣꯏꯗꯤ ꯀꯣꯔꯦꯁꯄꯣꯟꯗꯦꯟ ꯊꯝꯔꯒ ꯑꯁ ꯀꯣꯂꯦꯖꯁꯨ ꯆꯠꯇꯦ꯫ ꯑꯗꯨꯝ ꯊꯕꯛ ꯇꯧꯋꯤ꯫
ꯗꯨ ꯐꯩꯌꯦꯅ ꯄꯩꯁꯥ ꯇꯥꯜꯂꯤꯒ
ꯑꯁ ꯐꯩꯌꯦꯌꯦ ꯌꯥꯗꯤ꯫ ꯍꯧꯖꯤꯛ ꯍꯧꯖꯤꯛꯗꯤ ꯅꯨ ꯍꯧꯖꯤꯛ ꯍꯧꯖꯤꯛꯗꯤ ꯅꯨꯡꯉꯥꯏ ꯑꯗꯣ ꯑꯁ ꯐꯤꯆꯔꯒꯤꯗꯤ ꯌꯥꯔꯦ
ꯎꯝ ꯐꯤꯌꯨꯆꯔ ꯐꯤꯌꯨꯆꯔꯒꯤꯗꯤ ꯈꯔꯥ ꯋꯥꯅꯦꯕꯕꯣ
ꯑꯥ ꯍꯧꯖꯤꯛꯀꯤꯗꯤ ꯄꯩꯁꯥ ꯐꯪꯕꯅ ꯅꯨꯡꯉꯥꯏ ꯑꯗꯣ ꯑꯦꯁ ꯀꯃꯥꯏ ꯇꯧꯁꯤꯔꯥ ꯈꯪꯗꯦꯗ
ꯑꯗꯣ ꯀꯩꯅꯣ ꯇꯧꯋꯣꯅ ꯑꯦꯛꯖꯥꯝꯒꯨꯝꯕ ꯇꯧꯋꯣꯅ
ꯌꯥꯝ ꯑꯩꯁ ꯂꯥꯏꯔꯤꯛ ꯁꯨꯛꯄꯥ ꯄꯥꯗꯦ ꯑꯩꯈꯣꯏꯁꯦ
ꯎꯝ
ꯐꯧ ꯁꯨꯕꯝꯗ ꯎꯝ
ꯎꯝ ꯎꯝ
ꯅꯊꯟꯗ ꯕꯣꯜ ꯌꯦꯡꯗꯣꯏꯔꯣ
ꯎꯝ ꯑꯩꯈꯣꯏ ꯐꯦꯃꯤꯂꯤꯒ
ꯎꯝ ꯑꯩꯁ ꯅꯨꯡꯉꯥꯏꯅꯤ ꯑꯗꯨꯗꯤ
ꯅꯨꯡꯉꯥꯏꯕꯅꯤꯍꯦ ꯄꯨꯟꯅ ꯌꯦꯡꯕ ꯀꯥꯟꯗ
ꯈꯣꯏꯗꯤ ꯑꯦ ꯀꯥ ꯇꯤꯚꯤꯗ ꯌꯦꯡꯗꯣꯏꯔꯥ ꯄ꯭ꯔꯣꯖꯦꯛꯇꯔꯗ ꯌꯦꯡꯗꯣꯏꯔꯥ ꯅꯪꯒ ꯅꯣꯏꯁꯦ
ꯈꯣꯏꯁꯦ ꯇꯤꯚꯤꯗ ꯌꯦꯡꯗꯣꯏꯅꯤꯅꯦ
ꯇꯤꯚꯤꯗ ꯌꯦꯡꯗꯣꯏꯔꯥ
ꯎꯝ ꯅꯪꯗꯤ
ꯑꯩꯈꯣꯏꯗꯤ ꯑꯩꯈꯣꯏꯗꯤ ꯑꯁ ꯐꯣꯟꯗ ꯌꯦꯡꯕꯅꯦ ꯐꯣꯟꯗ ꯑꯗꯣ ꯑꯁ ꯑꯥ ꯅꯦꯠꯁꯦ ꯌꯥꯝ ꯆꯞꯄꯦ ꯌꯦꯡꯕ ꯅꯨꯡꯉꯥꯏꯇꯦ
ꯋꯥꯏ ꯐꯥꯏꯅ ꯇꯧꯕ ꯌꯥꯗ꯭ꯔꯣ
ꯋꯥꯏ ꯐꯥꯏ ꯅꯦ ꯑꯗꯣ ꯑꯁ ꯈꯪꯗ꯭ꯔꯦ ꯀꯔꯤꯒꯤꯅꯣ
ꯎꯝ ꯅꯨꯡꯉꯥꯏꯇꯕ ꯃꯇꯝꯁꯨ ꯂꯩꯕꯅꯦ
ꯍꯌꯦꯡꯁꯨ ꯊꯕꯛ ꯍꯧꯔꯅꯤ ꯊꯕꯛ ꯊꯕꯛ ꯊꯕꯛ ꯈꯪꯗ꯭ꯔꯤ ꯀꯃꯥꯏ ꯇꯧꯁꯤꯔꯥ
ꯇꯧꯋꯣꯅ ꯎꯝ ꯁꯤꯕꯥꯏ ꯒꯨꯝꯕꯁꯨ ꯇ꯭ꯔꯥꯏ ꯇꯧꯑꯣꯅ
ꯍꯥꯏꯁ ꯁꯤꯕꯥꯏꯗꯤ ꯌꯥꯔꯣꯏ ꯑꯩꯒꯤ ꯑꯩꯒꯤ ꯍꯥꯏꯠꯁꯦ
ꯑꯥ
ꯐꯥꯏꯚ ꯄꯣꯏꯟ ꯇꯨ ꯈꯛꯇ ꯂꯩꯌꯦ ꯐꯥꯏꯚ ꯄꯣꯏꯟ ꯇꯨ ꯈꯛꯇꯪ
ꯑꯁ ꯇꯨꯗꯤ ꯈꯔ ꯥ ꯑꯁ ꯇꯨꯗꯤ ꯈꯔꯥ ꯐꯔꯛꯇꯅꯦꯕ
ꯑꯩꯒꯤ ꯍꯥꯏꯠꯁꯦ ꯈꯪꯗ꯭ꯔꯦ ꯀꯃꯥꯏ ꯇꯧꯁꯤꯌꯦ
ꯁꯣꯏꯆꯤꯟꯒꯨꯝꯕ ꯄꯨꯂꯞꯀꯨꯝꯕ ꯇꯧꯕ꯭ꯔꯣ
ꯀꯔꯤꯏꯟꯁꯥꯡ ꯆꯥꯒꯦ ꯉꯁꯤ ꯑꯦ ꯑꯣꯛ ꯆꯥꯏꯀꯣ ꯅꯪꯁꯦ ꯉꯁꯤ
ꯎꯝ ꯅꯪꯒꯤꯗꯤ
ꯑꯩꯗꯤꯅꯦ ꯍꯋꯥꯏ ꯍꯋꯥꯏ ꯍꯋꯥꯏ
ꯎꯝ
ꯀꯃꯥꯏ ꯇꯧꯗꯣꯏꯔ ꯈꯪꯗꯦ ꯑꯩꯁꯦ
ꯑꯁ ꯑꯩꯁꯨꯅꯦ ꯊꯕꯛ ꯐꯪꯅꯤꯡꯕꯅ ꯌꯥꯗ꯭ꯔꯦꯅꯦ
ꯅꯪꯗꯤ ꯑꯦꯟ ꯁꯤ ꯁꯤ ꯇꯝꯕꯅ ꯈꯔ ꯐꯩꯗꯅ
ꯋꯥꯏꯅꯦ ꯁꯂꯥꯛ ꯁꯥꯔꯦꯅꯦ ꯁꯤꯐꯥꯏꯒꯤ ꯄꯨꯟꯁꯤꯁꯤꯁꯨ
ꯈꯔ ꯋꯥꯏ ꯑꯗꯣ ꯈꯔꯗꯤ ꯐꯩꯗꯅ ꯑꯩꯈꯣꯏ ꯅꯪꯗꯤ
ꯈꯪꯗꯦꯗ ꯐꯕ꯭ꯔ ꯐꯠꯇꯕ꯭ꯔ ꯑꯗꯣ
ꯇꯣꯂꯣꯞ ꯆꯥꯗꯕꯅꯤꯅ ꯋꯥꯏꯕ
ꯑꯗꯨꯁꯨ ꯀꯩꯅꯣ ꯊꯕꯛ ꯐꯪꯕꯗꯤ ꯌꯥꯝ ꯅꯨꯡꯉꯥꯏꯌꯦ
ꯎꯝ ꯑꯗꯨꯅꯦ
ꯑꯩꯈꯣꯏꯗꯤ